ꯍꯜꯂꯣ ꯇꯥꯕ꯭ꯔꯣ
ꯇꯥꯏ ꯇꯥꯏ
ꯀꯦꯗꯧꯔꯝꯃꯤꯅꯣ
ꯑꯣ ꯑꯩ ꯀꯩꯅꯣ ꯇꯨꯝꯃꯝꯕꯅꯦ ꯍꯧꯒꯠꯄꯗ ꯉꯥꯏꯔꯤꯌꯦ
ꯑꯣ ꯑꯁ ꯅꯨꯡꯁꯥꯒ ꯁꯥꯕꯁꯤꯗ ꯐꯖꯅ ꯁꯦꯊ ꯔꯝꯃꯅꯤ
ꯎꯝ ꯆꯥꯛꯇꯨ ꯇꯞ ꯇꯥꯅ ꯆꯥꯁꯤꯜꯂꯒꯀꯣ ꯁꯦꯊꯒꯔꯦ ꯑꯗꯨꯝ ꯑꯗꯨꯃꯥꯏꯅ ꯇꯧ ꯎꯝ ꯅ ꯀꯩ ꯇꯧꯔꯝꯃꯤꯅꯣ
ꯑꯟꯑꯣꯗꯤꯕꯜ ꯑꯌꯨꯛ ꯉꯍꯥꯛꯇꯪꯕꯨꯗꯤ ꯇꯨꯝꯃꯨꯔꯦ ꯉꯁꯥꯏ ꯑꯌꯨꯛꯇꯤ ꯊꯕꯛ ꯆꯠꯂꯨꯕꯅꯦ ꯑꯗꯨ ꯆꯥꯛ ꯆꯥꯛ ꯊꯣꯛꯑꯦ ꯊꯒ ꯉ ꯇꯣꯡꯒꯦꯅ ꯇꯨꯝꯃꯤ ꯑꯗꯨꯗ ꯍꯒꯂꯑꯒ
ꯊꯕꯛꯀꯤ ꯐꯣꯝ ꯊꯥꯖꯤꯜꯂꯨꯕꯅ ꯑꯁ ꯃꯤ ꯈꯨꯌꯥꯝ ꯑꯝꯗ
ꯑ ꯑꯆꯥ ꯑꯆꯥ ꯑꯦꯝ ꯌ ꯑꯣꯏꯒꯤꯔꯣꯑꯣ
ꯑꯦꯃꯤ ꯅꯠꯇꯗ ꯑꯇꯣꯞꯄꯅꯤ
ꯁꯦ ꯑꯁꯤ ꯑꯩ ꯃꯤ ꯈꯔꯗꯤ ꯎꯏꯁꯨ ꯈꯔ ꯎꯏꯌꯦ ꯑꯩꯁꯨ ꯐꯣꯝ ꯊꯥꯖꯤꯟꯕ ꯈꯣꯠꯆꯟꯕ ꯊꯕꯛꯀꯤꯗꯤ ꯑꯣꯏꯔꯝꯅꯤ ꯀꯔꯝꯕ ꯊꯕꯛꯀꯤꯅꯣꯝꯗꯤ ꯈꯪꯗ꯭ꯔꯦ
ꯑꯣ ꯅꯪ ꯀꯥꯏ ꯆꯂꯨꯕ
ꯑꯩ ꯉꯁꯥꯏ ꯀꯩꯅꯣꯒꯤ ꯁꯤ ꯇ꯭ꯔꯦꯟꯒꯤ ꯇꯤꯀꯦꯠ ꯕꯨꯛ ꯇꯧꯅꯕ ꯆꯠꯄ ꯑꯗꯨ ꯃꯤ ꯈꯔ ꯎꯔꯛꯄ ꯍꯥꯏꯕ ꯇꯥꯔꯦ ꯃꯣꯏ ꯐꯣꯝ ꯃꯣꯏ ꯊꯥꯖꯕ ꯈꯣꯠꯆꯕ ꯎꯕꯗꯨꯗꯀꯣ
ꯇꯤꯛꯀꯦꯠ ꯕꯨꯛ ꯀꯌꯥ ꯀꯌꯥ ꯂꯩꯍꯧꯒꯦ ꯍꯧꯖꯤꯛꯐꯣ ꯇꯤꯛꯀꯦꯠꯀꯤ ꯃꯃꯟꯕꯣ
ꯇꯤꯀꯦꯠꯄꯔ ꯏꯁ꯭ꯂꯤꯞꯄꯔ ꯀ꯭ꯂꯥꯁꯇ ꯋꯥꯟ ꯅꯥꯏꯟꯇꯤ ꯂꯩꯌꯦ ꯃꯤ ꯑꯃꯗ
ꯑꯗꯨꯝ ꯍꯣꯡꯉꯤꯅꯦ ꯌꯥꯝ ꯇꯥꯡꯕ ꯅꯠꯇꯦꯅꯦ
ꯎꯝ ꯇ꯭ꯔꯦꯟ ꯇꯥꯡꯕꯨꯗꯤ ꯇꯥꯡꯗꯦꯗ ꯃꯣꯏ ꯑꯦꯁꯤ ꯑꯦꯁꯤꯁꯨꯒ ꯃꯤ ꯑꯃꯗ ꯂꯨꯄꯥ ꯆꯥꯝꯃꯉꯥ ꯌꯥꯡꯈꯩ ꯑꯗꯨꯃꯥꯏꯅ ꯂꯩꯌꯦꯕꯀꯣ
ꯑꯣ ꯁꯤꯁꯤꯌꯥ ꯑꯣꯏ ꯇꯣꯡꯉꯅ ꯑꯃꯨꯛꯀ
ꯀꯥꯏ ꯀꯥꯏ ꯂꯣꯏꯅ ꯁ꯭ꯂꯤꯄꯔ ꯀ꯭ꯂꯒ꯭ꯂꯥꯁ ꯑꯦꯁꯤ ꯑꯦꯁꯤꯁꯨ ꯑꯃꯨꯛꯀ ꯋꯥꯟ ꯇꯨ ꯊ꯭ꯔꯤ ꯑꯃꯨꯛ ꯂꯩꯅꯤ
ꯑꯣ ꯅꯣꯏ ꯅꯪꯅ ꯀꯩꯒꯤꯅꯣ ꯀꯝꯕ ꯑꯦꯁꯤ ꯌꯥꯎꯕꯤꯔꯣ ꯌꯥꯎꯗꯕꯤꯔꯣ
ꯑꯩ ꯑꯩꯈꯣꯏ ꯑꯩꯁꯤ ꯌꯥꯎꯗ꯭ꯔꯦ ꯑꯩꯈꯣꯏ ꯁ꯭ꯂꯤꯞꯄꯔꯒꯤꯅꯤ ꯍꯥꯏꯕ ꯅꯨꯡꯗꯥꯡ ꯑꯣꯏꯕꯅꯤꯅꯀꯣ ꯅꯨꯡꯗꯥꯡ ꯆꯠꯇꯣꯔꯤꯕꯅꯤꯅ ꯑꯗꯨꯝ ꯏꯪꯗꯔꯕꯅꯦꯕ
ꯑꯣ
ꯃꯣꯏ ꯑꯌꯨꯛ ꯅꯨꯡꯊꯤꯟꯗ ꯑꯣꯏꯅ ꯁꯥꯕꯩ ꯋꯥꯅꯤ ꯅꯨꯡꯗꯥꯡꯗꯗꯤ ꯑꯗꯨꯝ ꯃꯤ ꯂꯣꯏꯅ ꯇꯨꯝꯅꯗꯣꯏꯅꯤꯅ ꯑꯦ ꯁꯤ ꯌꯥꯎꯗ꯭ꯔꯒꯁꯨ ꯇꯧꯕꯗꯤ ꯌꯥꯏꯑꯕꯀꯣ
ꯑꯣ ꯑꯗꯨ ꯅꯪꯒꯤ ꯄꯨꯡ ꯀꯌꯥꯗꯒꯤ ꯄꯨꯡ ꯀꯌꯥꯗꯒꯤ ꯀꯌꯥꯐꯧꯅꯣꯕ ꯅꯪ ꯀꯛꯁꯤꯅ
ꯑꯩ ꯄꯨꯡ ꯏꯂꯚꯦꯟ ꯊꯥꯔꯇꯤꯒꯤ ꯀꯛꯑꯦ ꯅꯨꯡꯗꯥꯡ ꯃꯤꯠ ꯅꯥꯏꯠꯀꯤꯀꯣ
ꯑꯦ ꯀꯩꯅꯣ ꯊꯦꯡꯃꯟꯗ꯭ꯔꯋꯥꯖꯦ ꯑꯗꯨꯗꯤ
ꯍꯥꯏꯕꯗꯤ ꯑꯩꯈꯣꯏꯒꯤ ꯐ꯭ꯂꯥꯏꯠ ꯇꯤꯛꯀꯦꯠꯇꯣ ꯃꯥꯟꯅꯗꯕ ꯍꯥꯏꯕ ꯇꯥꯔꯦ ꯐ꯭ꯂꯥꯏꯠꯁꯤꯅ ꯄꯨꯡ ꯁꯤꯛꯁ ꯐꯤ ꯐꯤꯐꯇꯤꯗ ꯆꯠꯇꯣꯏꯅꯦꯕ
ꯁꯤꯛꯁ ꯐꯤꯞꯇꯤ ꯅꯨꯡꯗꯥꯡ
ꯍꯣꯏ
ꯑꯣ
ꯌꯧꯗꯣꯏꯁꯤꯅ ꯄꯨꯡ ꯑꯩꯠꯇ ꯌꯧꯗꯣꯏꯅꯦꯕ ꯒꯨꯍꯥꯇꯤꯗꯀꯣ
ꯑꯦ ꯀꯩꯅꯣ ꯁꯤꯛꯁ ꯐꯤꯞꯇꯤ ꯁꯚꯦꯟ ꯑꯩꯠ ꯑꯣ ꯑ
ꯄꯨꯡ ꯑꯃ ꯁꯥꯟꯅꯒꯤ ꯖꯣꯔꯅꯤꯅꯦꯕ
ꯎꯝ
ꯐ꯭ꯂꯥꯏꯠꯇꯣ ꯑꯗꯨꯃꯥꯏꯅ ꯇꯧꯔꯦ ꯑꯗꯨꯒ ꯇ꯭ꯔꯦꯟꯗꯨꯁꯨ ꯑꯃꯨꯛꯀ ꯎꯝ
ꯅꯪ ꯑꯗꯨꯗꯤ ꯋꯥꯗꯤ ꯋꯥꯅꯤꯅꯦ
ꯈꯔ ꯋꯥꯕꯨꯗꯤ ꯋꯥꯔꯦ ꯋꯥꯔꯅꯤ ꯀꯔꯤꯗꯤ ꯎꯄꯥꯏ ꯂꯩ ꯇ꯭ꯔꯦꯟ ꯄꯊ ꯇꯅ
ꯑꯣ ꯅꯪ ꯑꯗꯨꯗꯤ ꯑꯥ ꯌꯧꯕꯗꯗꯤ ꯄꯨꯡ ꯀꯌꯥꯗꯒꯤꯩ ꯇꯥꯅꯤ
ꯑꯌꯨꯛꯀꯤ ꯄꯨꯡ ꯀꯩꯅꯣꯗ ꯇꯥꯔꯅꯤ ꯑꯌꯨꯛꯀꯤ ꯄꯨꯡ ꯇꯔꯨꯛ ꯃꯈꯥꯏ ꯇꯔꯦꯠ ꯑꯗꯨꯃꯥꯏꯅ ꯌꯧꯔꯅꯤ
ꯑꯣ ꯍꯥꯏꯗꯤ ꯅꯪ ꯇ꯭ꯔꯦꯟꯗ ꯆꯠꯂꯅꯤ ꯑꯗꯨꯗꯨꯒ ꯇ꯭ꯔꯦꯟꯒꯤꯗ ꯑꯗꯨꯝ ꯄꯨꯡꯗꯣ ꯑꯌꯨꯛ ꯇꯥꯗꯣꯏꯔꯕ
ꯇꯥꯅꯤ ꯇꯥꯅꯤ ꯄꯨꯡ ꯑꯌꯨꯛꯀꯤ ꯄꯨꯡ ꯃꯔꯤ ꯄꯨꯡ ꯃꯉꯥ ꯇꯥꯔꯝꯗꯥꯏꯗ ꯌꯧꯔꯅꯤ
ꯑꯣ ꯑꯗꯨꯗꯨꯒ ꯕꯁꯇ ꯑꯃꯨꯛ ꯆꯠꯇꯣꯏꯕ
ꯕꯁ ꯆꯠꯂꯣꯏ ꯍꯥꯏꯌꯔ ꯇꯧꯗꯣꯏꯅꯤ ꯒꯥꯔꯤ ꯇꯦꯛꯁꯤ ꯋꯥꯏꯔꯦꯀꯣ ꯎꯝ
ꯋꯥꯗꯣꯔꯤꯃꯤ ꯇ ꯑꯣꯏꯣꯏꯁꯦ
ꯕꯁꯇꯁꯨ ꯆꯠꯄꯗꯤ ꯌꯥꯏ ꯑꯗꯣ ꯑꯉꯥꯡ ꯌꯥꯎꯕꯅꯤꯅ ꯑꯉꯥꯡ ꯋꯥꯅꯤꯕꯀꯣ
ꯑꯣ ꯅꯔ ꯄꯥꯒ ꯅꯪꯒ
ꯎꯝ
ꯑ ꯑꯣ ꯅꯣꯏ ꯒ ꯅꯣꯏ ꯍꯨꯨꯝ
ꯎꯝ ꯀꯝꯗ ꯑꯗꯨꯅꯤ
ꯅꯣꯏ ꯏꯅꯥꯎꯗꯤ ꯆꯪꯈ꯭ꯔꯕ ꯃꯥꯜꯂꯦꯗ
ꯆꯪꯒꯦ ꯆꯪꯒꯦ ꯉꯔꯥꯡ ꯆꯪꯒ꯭ꯔꯦ
ꯃꯥ ꯗꯦꯜꯂꯤꯗ ꯎꯝ ꯇꯥꯔꯦ
ꯗꯦꯜꯂꯤꯗ ꯑꯣꯏꯅ ꯃꯥꯗꯤ ꯗꯦꯜꯂꯤꯗ ꯗꯥꯏꯔꯦꯛ ꯗꯦꯜꯂꯤꯗꯡꯒ ꯃꯦꯇ꯭ꯔꯣ ꯂꯧꯔꯒ ꯃꯦꯇ꯭ꯔꯣꯗꯤ ꯑꯗꯨꯝ ꯌꯧꯋꯦ
ꯑꯣ
ꯑꯗꯨꯃꯥꯏꯅ ꯇꯧ ꯆꯪꯈ꯭ꯔꯦ ꯃꯥꯜ
ꯃꯥ ꯍꯥꯟꯅ ꯗꯦꯜꯂꯤ ꯆꯪꯉꯨꯔꯕꯕ
ꯆꯪꯉꯨꯔꯦ ꯆꯥꯡꯉꯨꯔꯦ
ꯑꯣꯀꯦ ꯑꯣꯀꯦ
ꯑꯗꯨꯝ ꯈꯪꯅꯕ ꯑꯗꯨꯝ ꯂꯩꯕꯅꯤꯅꯀꯣ
ꯎꯝ
ꯀꯨꯏꯔꯩ ꯑꯃꯁꯁꯨ ꯂꯩꯕ ꯊꯥ ꯑꯍꯨꯝ ꯐꯥ ꯐꯥꯜꯂꯛꯇꯣꯔꯦ
ꯑꯣ ꯌꯨꯝꯗ ꯚꯦꯀꯦꯁꯟ ꯂꯥꯛꯑꯝꯕꯅꯤꯅ ꯑꯗꯨꯗꯤ
ꯎꯝ ꯑꯗꯨꯝ ꯍꯣꯏ ꯂꯤ ꯐ꯭ꯂꯋꯔ ꯂꯥꯛꯄꯅꯤꯅ ꯃꯣꯏꯗꯤ ꯆꯨꯇꯤꯒ ꯐꯪꯗꯦꯗ
ꯎꯝ ꯃꯥ ꯀꯔꯤ ꯊꯕꯛꯅꯣꯝ ꯇꯧꯔꯦꯅ ꯍꯥꯏꯔꯝꯕꯅꯤꯅꯦ
ꯎꯝ ꯄ꯭ꯔꯥꯏꯚꯦꯠꯀꯤꯅꯤꯗ ꯃꯣꯏ ꯑꯥꯏ ꯇꯤ ꯍꯥꯏꯕ꯭ꯔꯥ ꯀꯩꯅꯣ ꯑꯗꯨꯒꯤ ꯑꯩꯆ ꯑꯩꯆ ꯁꯤ ꯑꯦꯜꯒꯤꯀꯣ
ꯀꯩꯅꯣꯃꯨꯛꯇꯤ ꯊꯥꯗ ꯀꯌꯥꯃꯨꯛꯇꯤ ꯐꯪꯒꯦ
ꯑ ꯍꯧꯖꯤꯛ ꯊꯥꯗ ꯏꯟꯇꯔꯟꯁꯤꯞ ꯐꯥꯎꯧꯕꯗ ꯉꯥꯏꯔꯤꯕꯅꯤꯅꯀꯣ ꯏꯟꯇꯔꯟꯁꯤꯞꯇꯣ ꯃ ꯊꯥ ꯊꯥꯒꯤ ꯑꯗꯨꯝ ꯂꯤꯁꯤꯡ ꯇꯔꯥꯁꯨꯅ ꯄꯤꯔꯤ
ꯂꯩꯐꯝꯒꯤ ꯊꯤꯗꯣꯛꯈꯤꯕꯅꯦ ꯈꯣꯠꯈꯤꯕꯅꯦ ꯁꯤꯖꯤꯟꯅꯕꯗꯤ ꯀꯣꯟꯅꯔꯝꯝꯕ
ꯀꯣꯟꯅꯗꯦ ꯌꯨꯝꯗꯒꯤꯁꯨ ꯄꯩꯁꯥ ꯈꯔ ꯊꯥꯔꯛꯏꯅꯦ
ꯄꯩ ꯊꯥꯔꯦꯕ
ꯎꯝ
ꯑꯣ ꯐꯥꯏꯅꯦ ꯑꯗꯨꯃꯥꯏ ꯇꯥꯎ ꯇꯣꯛꯁꯜꯂꯤꯗꯣ
ꯎꯝ
ꯍꯧꯖꯤꯛꯀꯤ ꯃꯇꯝꯁ ꯐ꯭ꯔꯤꯗ ꯂꯩꯕꯁꯤ ꯀꯔꯤꯝ ꯀꯥꯟꯅꯗ꯭ꯔꯦꯅꯦ
ꯍꯣꯏ ꯍꯣꯏ ꯑ ꯃꯣꯏ ꯊꯕꯛꯄꯨꯗꯤ ꯍꯧꯗ꯭ꯔꯤ ꯃꯣꯏ ꯏꯟꯇꯔꯟꯁꯤꯞ ꯂꯣꯏꯔꯒ ꯊꯕꯛꯄꯨꯗꯤ ꯃꯣꯏꯗ ꯄꯤꯔꯛꯑꯅꯤꯕꯀꯣ
ꯑꯣ
ꯏꯟꯇꯔꯟꯁꯤꯞꯇꯁꯨ ꯑꯩꯣꯏ ꯄꯩꯁꯥ ꯐꯪꯉꯤꯁꯦ ꯐꯔꯦ ꯐꯔꯅꯤ
ꯊꯕꯛꯄꯨ ꯋꯥꯏ ꯍꯥꯏꯕ꯭ꯔꯥ ꯀꯃꯥꯏꯅ ꯇꯧꯒꯦ
ꯊꯧꯕꯨꯗꯤ ꯃꯥ ꯑꯗꯨꯝ ꯍꯩꯔꯛꯑꯦꯗ ꯑꯗꯨꯝ ꯍꯩꯔꯛꯑꯕꯅꯤꯅ ꯇꯧꯕꯗꯨꯗꯤ ꯃꯣꯏ ꯑꯥꯗ ꯁꯥꯕꯅꯤꯅꯀꯣ ꯑꯗꯨ ꯋꯥꯏ ꯍꯥꯏꯕ ꯋꯥꯅꯤ
ꯈꯜꯂꯦ ꯁꯤ ꯄꯥꯟꯖꯗꯅꯤꯗ ꯇꯣꯂꯣꯞ ꯆꯥꯎꯔꯛꯇ ꯌꯣꯟꯒꯅꯤ ꯀꯩꯅꯣ
ꯎꯝ ꯑꯗꯨꯅꯤ ꯂꯥꯏ ꯈꯣꯏꯔꯝꯃꯤꯁꯦ
ꯇꯣꯂꯣꯞ ꯆꯥꯎꯔ ꯀꯅꯤ ꯇꯣꯂꯣꯞ ꯆꯥꯎꯒ ꯀꯅꯤ
ꯎꯝ
ꯍꯥꯏꯗꯤ ꯀꯝꯄꯦꯅꯤ ꯑꯃꯝꯗ ꯊꯕꯛ ꯇꯧꯕ ꯍꯥꯏꯁꯦ ꯑꯦꯔꯥꯎꯟ ꯊꯥꯔꯇꯤ ꯃꯨꯛꯇꯤ ꯑꯗꯨꯝ ꯂꯣꯏ ꯐꯪ ꯐꯪꯅꯌꯦꯑꯕ
ꯎꯝ ꯎꯝ
ꯑꯗꯣ ꯃꯥꯏ ꯃꯥꯏ ꯄꯣꯁꯇꯨꯒꯤ ꯃꯈꯥꯗꯤ ꯄꯣꯜꯂꯦ ꯄꯣꯟꯕꯕꯨꯗꯤ ꯑꯩꯈꯣꯏꯅ ꯍꯥꯏꯗꯤ ꯑꯩꯈꯣꯏꯅ ꯁꯨꯡꯃꯥꯏꯅ ꯍꯩꯇꯕꯤꯗ ꯑꯗꯨꯝ ꯀꯝꯄꯦꯅꯤ ꯑ ꯑꯃꯗ ꯑꯩꯈꯣꯏꯅ ꯖꯣꯏꯟ ꯇꯧꯒꯦ ꯍꯥꯏ ꯇꯥꯔꯒꯗꯤ ꯑꯍꯥꯟꯕ ꯑꯣꯏꯛ ꯇꯥꯔꯒꯁꯨ ꯂꯨꯄꯥ ꯂꯤꯁꯤꯡ ꯀꯨꯟꯊ꯭ꯔꯥ ꯌꯧꯗ꯭ꯔꯁꯨ ꯀꯨꯟ ꯇꯔꯨꯛ ꯀꯨꯟ ꯇꯔꯦꯠ ꯁꯨꯃꯥꯏꯅ ꯐꯪꯉꯦꯕ ꯑꯗꯨꯗꯨꯅꯗꯤ ꯊꯥ ꯑꯗꯗꯤ ꯑꯗꯨ ꯁꯤꯖꯤꯟꯅꯕ ꯀꯣꯠꯅꯩꯗꯅ ꯑꯗꯨꯅꯤꯗ
ꯑꯣ ꯈꯪꯗꯦꯗ
ꯈꯪꯗꯦ ꯅꯪꯅ ꯀꯃꯥꯏ ꯀꯃꯥꯏ ꯇꯧꯗꯣꯔꯤ
ꯑꯩꯔ
ꯎꯝ
ꯑꯩꯁꯨ ꯁꯤ ꯃꯥꯁꯇꯔ ꯂꯣꯏꯔꯒꯗꯤ ꯑꯗꯨꯝ ꯊꯕꯛ ꯊꯤꯕ ꯑꯗꯨꯝ ꯃꯄꯥꯟ ꯂꯝꯗ ꯑꯣꯏꯅ ꯆꯠꯇꯧ ꯃꯥꯜꯂꯦ ꯈꯟꯕꯗ ꯎꯝ ꯀꯩꯅꯣꯗꯤ ꯑꯣꯏꯔ ꯐ ꯐ꯭ꯔꯦꯁꯔꯗꯤ ꯑꯣꯏꯔꯣꯏ
ꯑꯣ ꯄ꯭ꯔꯦꯁꯔ ꯑꯣꯏꯔꯔꯣꯏꯗꯤ ꯀꯃꯥꯏꯅ
ꯁꯤ ꯍꯥꯟꯅꯗꯤ ꯊꯕꯛ ꯇꯧꯈ꯭ꯔꯕꯅꯤꯅꯀꯣ
ꯑꯣ ꯅꯪ ꯕꯦꯡꯀꯤ ꯕꯦꯡꯀꯤ ꯇꯧꯔꯛꯄꯗꯣ
ꯎ ꯕꯦꯡꯒꯤ ꯊꯕꯛ ꯇꯧꯔꯝꯕꯗꯨꯅ ꯑꯗꯨꯩ ꯃꯣꯏ ꯑꯗꯨꯝ ꯑꯩꯒꯤ ꯔꯤꯖꯨꯃꯦ ꯌꯦꯡꯕꯗꯨꯗ ꯋꯥꯔꯛ ꯑꯦꯛꯁꯄꯔꯟꯁ ꯍꯥꯏꯔꯒꯗꯤ ꯁꯦꯜꯁ ꯑꯦꯛꯖꯤꯀ꯭ꯌꯨꯇꯤꯞ ꯊꯥ ꯑꯅꯤꯃꯨꯛ ꯎꯝ ꯎ
ꯑꯗꯨ ꯅꯪ ꯏ ꯀꯃꯥꯏ ꯇꯧꯒꯦ ꯅꯨꯡꯉꯥꯏꯕ꯭ꯔꯣ ꯑꯗꯨꯒꯤ ꯕꯦꯡꯀꯤ ꯇꯧꯔꯝꯕꯗꯨꯕꯨ
ꯄ꯭ꯔꯦꯁꯔ ꯇꯧꯕꯗꯗꯤ ꯄꯩꯁꯥꯕꯨꯗꯤ ꯐꯖꯅ ꯇꯥꯟꯕ ꯉꯝꯃꯦ ꯉꯝꯃꯒꯁꯨ ꯑꯗꯨꯝ ꯄ꯭ꯔꯦꯁꯔ ꯌꯥꯝ ꯂꯩꯕꯗꯣ
ꯑꯥ
ꯕꯦꯡꯁꯤꯗꯤ ꯄꯨꯔ ꯀꯩꯅꯣ ꯗꯨꯀꯥꯟ ꯍꯥꯡꯕꯒ ꯆꯞ ꯃꯥꯟꯅꯕ ꯅꯀꯣꯗꯨꯀꯥꯟꯗ ꯄꯣꯠ ꯁꯤꯠꯇ꯭ꯔꯒꯗꯤ ꯃꯄꯨ ꯃꯊꯥ ꯁꯥꯏꯗꯅ
ꯑ
ꯑꯗꯨꯃꯥꯏꯅ ꯆꯞ ꯃꯥꯟꯅꯩ ꯃꯣꯏ ꯕꯦꯡꯒꯤꯁꯨꯀꯣ
ꯑꯣ ꯈꯪꯗ꯭ꯔꯦꯗ ꯑꯗꯨ ꯃꯣꯏ ꯀꯩꯅꯣꯗꯤ ꯇꯣꯂꯣꯞꯇꯤ ꯀꯩ ꯀꯌꯥꯃꯨꯛ ꯁꯥꯥꯡꯉꯦ ꯅꯪꯒꯤꯗꯨꯕꯣ
ꯇꯣꯂꯣꯞꯗꯤ ꯑꯩ ꯕꯦꯁꯤꯛ ꯚꯦꯁꯤꯛ ꯁꯦꯂꯔꯤꯗꯤ ꯚꯦꯁꯤꯛ ꯁꯦꯂꯔꯤ ꯍꯥꯏꯕ ꯑꯩ ꯊꯕꯛ ꯇꯧꯒꯦꯔꯥ ꯇꯧꯔꯣꯏꯦꯔ ꯃꯣꯏꯗ ꯑꯗꯨꯝ ꯂꯤꯁꯤꯡ ꯅꯤꯄꯥꯜꯒ ꯑꯩꯈꯣꯏ ꯂꯤꯁꯤꯡ ꯃꯥꯄꯜ ꯑꯗꯨꯃꯥꯏꯅ ꯑꯗꯨꯝ ꯆꯪꯉꯦꯕꯀꯣ ꯊꯕꯛ ꯇꯧꯒꯦꯔꯥ ꯇꯧꯔꯣꯏꯒꯦꯔꯥꯀꯣ ꯑꯗꯨꯗ ꯑꯩꯈꯣꯏꯅ ꯑꯃꯨꯛ ꯊꯕꯛꯁꯦ ꯇꯧꯔꯒꯗꯤ ꯃꯣꯏꯒꯤ
ꯄꯩꯁꯥ ꯑꯩꯈꯣꯏꯅ ꯂꯣꯟꯁꯦ ꯀꯌꯥ ꯄꯤꯕ ꯉꯝꯗꯣꯏꯅꯣ ꯑꯗꯨꯒꯤ ꯃꯇꯥꯡꯗ ꯃꯣꯏ ꯑꯗꯨꯝ ꯑꯩꯈꯣꯏꯒꯤ ꯑꯦꯛꯁꯇ꯭ꯔꯥ ꯄꯩꯁꯥꯖꯦ ꯀꯤꯕꯨ ꯀꯣ
ꯑꯣ ꯅꯣꯏꯅ ꯀꯩꯅꯣ ꯇꯧꯗꯣꯏꯔꯕ ꯍꯥꯏꯗꯤ ꯐꯣꯟ ꯇꯧꯗꯅ ꯈꯣꯠꯇꯅ ꯍꯪꯗꯅ
ꯍꯣꯏ ꯍꯣꯏ ꯐꯣꯟ ꯃꯣꯏ ꯐꯣꯟ ꯇꯧꯒꯦꯔꯥ ꯇꯧꯔꯒꯦꯔꯥ ꯐꯣꯟꯁꯨ ꯇꯧꯗꯕꯗꯤ ꯌꯥꯗꯦ ꯍꯥꯏꯕꯗꯤ ꯑꯗꯨꯅ ꯐꯣꯟ ꯇꯧꯋꯤꯗꯨꯅ ꯑꯦꯗꯚꯔꯇꯥꯏꯁ ꯇꯧꯔꯤꯅꯦꯕ
ꯑꯣ
ꯑꯗꯨꯅ ꯃꯤ ꯂꯥꯛꯇ꯭ꯔꯒꯗꯤ ꯍꯥꯏꯕ ꯃꯤ ꯂꯥꯛꯑꯒꯗꯤ ꯃꯣꯏ ꯑꯦ ꯂꯣꯟ ꯂꯧꯅꯤꯡꯉꯦ ꯈꯣꯠꯅꯤꯡꯉꯦ ꯁꯨꯃꯥꯏꯅ ꯍꯥꯏ ꯍꯥꯏꯔꯒꯁꯨ ꯑꯗꯨꯝ ꯄ꯭ꯔꯣꯁꯦꯁꯇꯣ ꯍꯥꯏꯔꯒ ꯑꯦ ꯂꯥꯛ ꯀꯌꯥ ꯂꯧꯗꯣꯏꯅꯣ ꯃꯔꯤꯕꯨ ꯑꯣꯏꯒꯦꯔꯥ ꯃꯉꯥꯕꯨ ꯑꯣꯏꯒꯦꯔꯥ ꯑꯗꯨꯅ ꯑꯃꯨꯛ ꯂꯣꯟ ꯑꯃ ꯄꯤꯕꯗ ꯑꯗꯨꯝ ꯃꯣꯏ ꯩꯅ ꯕꯦꯡꯒꯤ ꯃꯤꯅꯎ ꯃꯥꯁꯦ ꯂꯥꯛ ꯃꯔꯤ ꯃꯉꯥ ꯁꯨꯃꯥꯏꯅ ꯃꯥꯁꯦ ꯄꯤꯕ ꯉꯝꯃꯦ ꯍꯥꯏꯔꯒꯗꯤ ꯑꯗꯨꯗꯒꯤ ꯑꯗꯨꯝ ꯃꯣꯏꯅ ꯄꯩꯁꯥ ꯁꯥꯔꯛꯇꯣꯏꯅꯦꯕ
ꯑꯣ ꯅꯣꯏ ꯑꯗꯨ ꯂꯣꯟꯒꯤꯁꯦ ꯑꯩꯈꯣꯏꯅ ꯍꯥꯏꯗꯤ ꯗꯤ ꯂꯣꯟ ꯂꯧꯒꯦꯅ ꯆꯠꯂꯅꯤꯀꯣ ꯑꯗꯨꯗꯨꯒ ꯅꯣꯏꯅ ꯅꯣꯏꯗꯗꯤ ꯑꯩꯈꯣꯏꯅ ꯍꯪꯒꯅꯦꯕ ꯑꯃꯨꯛ ꯑꯗꯨꯒ ꯅꯣꯏꯅ ꯃꯨꯛ ꯃꯦꯅꯦꯖꯔꯒ ꯑꯃꯨꯛ ꯋꯥꯔꯤ ꯁꯥꯟꯅ ꯕꯔꯥꯕ ꯍꯥꯏꯗꯤ ꯑ ꯃꯥꯏ ꯂꯣꯟ ꯁꯨꯃꯥꯏ ꯁꯨꯃꯥꯏ ꯂꯥꯛꯑꯦ ꯄꯤꯖꯤꯔꯥ ꯄꯤꯒꯨꯝꯖꯤꯔꯥ ꯍꯥꯏꯕꯒꯤ ꯄꯣꯠꯇꯣ
ꯂꯣꯏꯅ ꯁꯥꯟꯅꯒꯅꯤꯌꯦ ꯍꯥꯏꯕꯗꯤ ꯑꯩ ꯏꯁꯥꯅ
ꯑꯩꯒꯤ ꯄ꯭ꯔꯣꯖꯦꯖꯤꯗꯤ ꯑꯩꯅ ꯃꯨꯛ ꯀꯁꯇꯃꯔ ꯑꯗꯨꯒ ꯑꯩꯒꯤ ꯄꯣꯁꯁꯦ ꯃꯣꯏꯒꯤ ꯃ ꯑ ꯃꯣꯏꯒꯤ ꯃꯌꯥꯏꯒꯤ ꯀꯣꯃꯨꯅꯤꯀꯦꯁꯔ ꯑ ꯀꯣꯃꯨꯅꯤꯀꯦꯇꯔꯗꯣ ꯑꯣꯏꯗꯣꯏꯅꯦꯕ ꯑꯩꯅ
ꯑꯣ
ꯑ ꯑꯗꯨꯃꯥꯏꯟ ꯇꯧꯔ ꯀꯁꯇꯃꯔꯅ ꯑꯩꯉꯣꯟꯗ ꯀꯩ ꯍꯥꯏꯔꯛꯇꯣꯏꯅꯣ ꯑꯩꯅ ꯑꯃꯨꯛ ꯑꯃꯨꯛꯀ ꯃꯦꯅꯦꯖꯔꯗ ꯍꯥꯏꯔꯅꯤ ꯃꯦꯅꯦꯖꯔ ꯃꯨꯛ ꯑꯩꯉꯣꯟꯗ ꯀꯩ ꯍꯥꯏꯔꯛꯇꯣꯏꯅꯣ ꯑꯩꯅ ꯑꯃꯨꯛ ꯑꯗꯨ ꯀꯁꯇꯃꯔꯗ ꯍꯥꯏꯒꯅꯤ ꯍꯥꯏꯕꯗꯤ ꯁꯤꯁꯇꯝꯗꯨꯗꯤ ꯑꯩꯅ ꯄꯨꯗꯦꯕ ꯑꯩꯒꯤꯗꯤ ꯖꯁ ꯃꯥꯒꯤꯗꯣ ꯀꯩꯅꯣꯒꯤ ꯎꯝ ꯗꯣꯀꯨꯃꯦꯟ ꯂꯧꯔꯅꯤ ꯑꯦꯅꯥꯂꯥꯏꯁ ꯇꯧꯔꯅꯤ ꯃꯥꯒꯤꯖꯦ ꯂꯣꯟ ꯌꯥꯅꯤ ꯌꯥꯔꯣꯏ ꯑꯗꯨꯃꯥꯏꯟ ꯇꯧ ꯔꯒ ꯁꯤ ꯂꯣꯏꯅ ꯁꯨꯔꯦ ꯍꯥꯏ ꯑꯩꯒꯤ ꯃꯦꯅꯦꯖꯔ ꯊꯥꯔꯅꯤ ꯃꯦꯅꯦꯖꯔꯅ ꯑꯃꯨꯛ ꯑꯦ ꯃꯥꯒꯤ ꯑ ꯏꯟ ꯏꯟꯇꯔꯦꯁ ꯔꯦꯠꯁꯤ ꯀꯌꯥ ꯂꯥꯛꯇꯣꯏꯅꯣ ꯊꯥ ꯊꯥꯒꯤ ꯃꯥꯒꯤ ꯏ ꯑꯦꯝ ꯑꯥꯏ ꯀꯌꯥ ꯍꯨꯟꯗꯣꯏꯅꯣ ꯈꯣꯠꯇꯣꯏꯅꯣ ꯃꯣꯏ ꯂꯣꯏꯅ ꯑꯗꯨ ꯄꯥꯏꯌꯦꯕꯀꯣ ꯑꯗꯨꯗꯨꯅ ꯑꯩꯅ ꯃꯨꯛ ꯑꯗꯨꯝ ꯃꯁꯤ ꯀꯃꯨꯅꯤꯀꯦꯇꯔ ꯑꯣꯏꯕꯩ ꯋꯥꯅꯦ
ꯑꯣꯈꯦ ꯑꯣꯈꯦ ꯍꯣ ꯐꯔꯦ ꯑꯗꯨꯗꯤ ꯅꯪꯖꯨ ꯄꯣꯊꯥꯔꯣ ꯑꯩꯖꯨ ꯉꯥꯛꯇ ꯄꯣꯊꯥꯒꯤꯒꯦ ꯍꯛꯆꯥꯡꯖꯦ ꯉꯁꯥꯏꯗꯒꯤ ꯑꯥ ꯆꯠꯊꯣꯛꯎꯕꯒꯤ ꯋꯥꯔꯤꯕ
ꯍꯣ ꯐꯔꯦ ꯐꯔꯦ ꯋꯥꯔꯝꯃꯅꯤ
ꯎꯝ ꯍꯣ ꯍꯣꯏ ꯊꯝꯃꯦꯀꯣ
ꯇꯧꯅꯣ ꯇꯧ
ꯎꯝ